ꯎꯝ
ꯇꯥꯏꯌꯦꯀꯣ
ꯇꯔꯦ ꯇꯔꯦ
ꯀꯩꯗꯧꯔꯤꯒꯦ
ꯑꯩꯁꯨ ꯃꯄꯥꯟꯗ ꯐꯝꯃꯝꯕꯅꯦ
ꯀꯥꯡ ꯆꯤꯛꯇ꯭ꯔꯣ
ꯀꯥꯡ ꯆꯤꯛꯏꯗ
ꯁꯥꯏꯃꯛꯁꯨ ꯃꯤ ꯑꯃꯗ ꯀꯥꯡꯁꯤ ꯃꯄꯥꯟꯗ ꯂꯩꯕꯅꯤ ꯍꯥꯏꯌꯦ ꯍꯥꯞꯄꯤꯟ ꯍꯥꯞꯄꯒ ꯂꯩꯕꯤ ꯀꯥꯡꯅ ꯂꯣꯏꯈ꯭ꯔꯦꯅꯤ
ꯑꯩꯁꯨ ꯍꯥꯐꯄꯦꯟ ꯍꯥꯞꯄꯦ ꯑꯩꯅ ꯅꯥꯏꯠ ꯗ꯭ꯔꯦꯁ
ꯍꯥꯡꯗꯅꯦꯗꯤ ꯑꯗꯨꯗꯤ
ꯍꯧꯖꯤꯛꯇꯤ ꯁꯥꯕꯅꯤꯅ ꯍꯥꯐꯄꯦꯟꯗ ꯅꯥꯏ꯭ꯠ ꯗꯔ꯭ꯦꯁ ꯍꯥꯞꯄꯒ ꯂꯩꯕꯅꯦ
ꯀꯥꯡꯅꯥ ꯂꯣꯏꯁꯤꯟꯂꯅꯤ ꯑꯗꯨꯗꯤ
ꯌꯥꯝ ꯆꯤꯛ ꯈꯔ ꯈꯔ ꯆꯤꯛ ꯑꯗꯨ ꯌꯥꯝꯗꯤ ꯆꯤꯛꯇꯦꯅ
ꯑꯣ
ꯆꯥꯛ ꯆꯥꯔꯕꯣ
ꯆꯥꯈꯔ꯭ꯦ
ꯀꯣꯏ ꯍꯤꯟꯖꯥꯡꯔꯣꯎ
ꯀꯔꯤ ꯃꯥꯟꯒꯦ ꯃꯈꯣꯟꯁꯦ ꯑꯩ ꯌꯦꯡꯉꯁꯤꯗꯤ ꯀꯔꯤ ꯆꯥꯗꯧꯕ ꯃꯥꯟꯒꯦ ꯇꯧꯑꯣꯅꯦ
ꯎ ꯑꯁꯤꯁꯦ ꯏꯟꯁꯥꯡ ꯍꯥꯎꯒꯗꯕ ꯃꯥꯜꯂꯤꯅꯦ
ꯑꯁ ꯂꯥꯟꯒ꯭ꯔꯦ ꯑꯗꯨꯗꯤ ꯅꯪꯗꯤ
ꯑ ꯂꯥꯟꯂꯁꯨ ꯆꯨꯃꯦ ꯍꯥꯏꯌꯨ ꯐꯥꯒꯤ ꯇꯧꯕꯅꯦ ꯀꯩ ꯌꯦꯟꯖꯡ ꯍꯥꯏꯔꯣ
ꯀꯥꯡꯁꯣꯏ ꯑꯂꯨ ꯀꯥꯡꯁꯣꯏ ꯈꯥꯃꯦꯟ ꯑꯈꯥꯕꯒ
ꯑꯣ ꯑꯗꯨꯁꯨ ꯍꯥꯎꯏꯅꯥ
ꯍꯥꯎꯇꯤꯗ ꯈꯥꯃꯟꯅ ꯈꯥꯕꯒ ꯀꯃꯥꯏ ꯄꯛꯁꯨ ꯄꯛꯇꯦ ꯀꯁꯤꯗ
ꯅꯣꯏꯗꯤ
ꯑꯩꯈꯣꯏ ꯑꯩꯈꯣꯏꯗꯣ ꯈꯥꯃꯦꯟ ꯑꯁꯤꯟꯕꯒ ꯑꯜꯂꯨꯒꯥ ꯀꯪꯁꯣꯏ ꯇꯧꯋꯦ ꯑꯗꯨꯒ ꯉꯥ ꯑꯃꯁꯨ ꯌꯥꯎꯋꯦ
ꯑꯣ
ꯑ ꯑꯗꯣ ꯃꯣꯏ ꯊꯕꯛ ꯁꯨꯐꯝꯅꯤ ꯑ ꯉꯁꯤ ꯀꯩꯅꯣ ꯑꯃ ꯂꯩꯕꯖꯥꯠꯅꯦ ꯃꯣꯏ
ꯎꯝ ꯐꯩ ꯂꯩꯕ
ꯐꯪꯁꯟꯒꯨꯝꯕ ꯂꯣꯏꯕ ꯃꯥꯜꯂꯦ
ꯑꯣ
ꯅꯤꯇꯤꯒꯤ ꯄꯨꯔꯛꯄ ꯍꯥꯎꯇꯦꯗ ꯑꯩꯗꯤ ꯉꯥ ꯃꯈꯜ ꯑꯃꯈꯛꯇ ꯆꯥꯏ ꯑꯗꯨꯒꯤ ꯍꯥꯎꯇꯦ
ꯑ ꯑ ꯉꯥ ꯃꯈꯜ ꯑꯃꯈꯛꯇꯪ ꯆꯥꯏꯌꯦꯕ
ꯎꯝ
ꯁꯥꯕꯅ ꯂꯣꯏꯔꯦ ꯉꯁꯤꯗꯤ ꯀꯔꯤ ꯇꯧꯕ꯭ꯔ ꯏꯁꯤꯡ ꯊꯛꯀꯦ
ꯑꯣ ꯅꯪ ꯉꯁꯤ ꯕꯣꯜ ꯉꯥꯏꯔꯣꯏ
ꯉꯥꯏꯕ ꯌꯥꯏ
ꯁꯥꯕꯁ ꯅꯪ ꯉꯥꯏꯔꯔꯣꯏ ꯍꯥꯏꯕ ꯅꯠꯇ꯭ꯔꯣ
ꯉꯥꯏꯔꯔꯣꯏ ꯑꯗꯨ ꯂꯥꯏꯔꯤꯛ ꯄꯥꯗ꯭ꯔꯤ ꯑꯩ ꯄꯥꯔ ꯉꯥꯏꯔꯅꯤ
ꯎꯝ ꯂꯥꯏꯔꯤꯛꯁꯨ ꯉꯁꯥꯏ ꯄꯥꯒꯦ ꯍꯥꯏꯔ ꯄꯥꯗꯕ ꯖꯥꯠꯅꯤ ꯂꯥꯏꯔꯤꯛ ꯈꯔ ꯄꯥꯒꯦ ꯑꯥꯥꯗꯨꯒꯥ ꯄꯨꯡ ꯇꯔꯥ ꯃꯇꯨꯡꯗ ꯋꯥꯔꯤ ꯁꯥꯁꯦ ꯍꯥꯏꯔꯒ ꯂꯥꯏꯔꯤꯛꯁꯨ ꯄꯥꯗꯦ ꯑꯁ
ꯉꯁꯥꯏ ꯄꯥꯏꯒꯦ ꯇꯧꯔꯒ ꯑꯁ ꯕꯨꯛꯀꯤ ꯕꯨꯛ ꯌꯥꯝ ꯕꯨꯛ ꯑꯦꯄꯣꯏꯟꯃꯦꯟ ꯌꯥꯝ ꯂꯥꯛꯄ
ꯈꯪꯗ꯭ꯔꯦꯗ ꯑꯩꯈꯣꯅꯤꯁꯦ ꯋꯥꯔꯤ ꯁꯕ ꯇꯜꯂꯛꯑꯦ ꯒꯣ
ꯑꯩꯄꯣꯏꯟꯃꯦꯟ ꯌꯥꯝ ꯂꯥꯛ ꯑꯩꯄꯣꯏꯟꯃꯦꯟ ꯌꯥꯝ ꯂꯥꯛꯄꯒꯤ ꯀꯣꯜ ꯇꯧꯕꯤꯗ꯭ꯔꯗꯤ ꯅꯨꯡꯉꯥꯏꯇꯕꯗꯧ
ꯁꯦꯁ ꯋꯥꯔꯤꯗꯣ
ꯎꯝ ꯑꯩꯗꯣ
ꯇꯧꯑꯣ ꯇꯧꯑꯣ ꯑꯩꯗꯤ ꯕꯣꯜ ꯉꯥꯏꯒꯦꯗꯤ ꯇꯧꯕꯅꯤ ꯇꯨꯝꯅꯤꯡꯕ ꯍꯧꯈ꯭ꯔꯦ ꯏꯔꯨꯕꯤꯔꯒ
ꯑꯗꯣ ꯇꯨꯝ ꯇꯨꯝꯗꯅꯕ ꯑꯩꯒ ꯀꯨꯟꯔꯛ ꯁꯥꯔꯁꯦ
ꯑꯣ ꯑꯗꯨꯏ ꯐꯩꯅꯦ
ꯎꯝ
ꯀꯨꯟꯔꯛꯄꯨ ꯁꯥꯕ ꯌꯥꯅꯤꯅꯦ ꯅꯪꯗꯤ ꯌꯥꯝ ꯂꯩꯕꯅꯤꯅ
ꯍꯣꯏ
ꯑꯩꯒꯤ ꯆꯨꯝ
ꯀꯨꯟꯔꯛ ꯁꯥꯁꯤ ꯊꯣꯡꯉ ꯁꯣ ꯑꯅꯤꯔꯛ ꯑꯍꯨꯝꯂꯛ ꯁꯥꯕꯗ ꯁꯤꯒꯤ ꯕꯦꯔꯥꯁꯦ ꯑꯃꯨꯛ ꯂꯥꯛꯑꯦꯅ ꯇꯧꯕ ꯌꯥꯗꯦ ꯋꯥꯔꯤ ꯀꯣꯜ ꯇꯧꯕ ꯌꯥꯗꯕꯤ ꯕꯦꯔꯥꯗꯨꯃ ꯂꯥꯛꯄ ꯅꯨꯡꯉꯥꯏꯇ꯭ꯔꯦ
ꯀꯟꯔꯛꯇꯤ ꯁꯥꯕ ꯁꯨꯡꯌꯥ ꯌꯥꯔꯔꯣꯏ ꯑꯗꯨꯝ ꯕꯦꯔꯥ ꯀꯥꯔ ꯂꯩꯒꯅꯤ
ꯑꯗꯨ ꯌꯥꯅꯕ ꯁꯤꯜꯂꯣꯏꯔꯦ ꯅꯨꯄꯥꯅꯤ
ꯖꯦꯁ ꯇꯥꯏ ꯅꯣꯏꯁꯦ
ꯑꯩ ꯅꯨꯄꯥꯅꯤ ꯀꯩꯅꯣ ꯇꯧꯕ ꯉꯝꯗꯕ ꯂꯩꯇꯦ ꯀꯩꯅꯣ
ꯑꯦꯄꯣꯏꯟꯃꯦꯟ ꯌꯥꯝꯃꯟꯗꯅ ꯑꯩ ꯅꯣꯏꯁꯦ ꯑꯣꯔꯤ ꯁꯥꯥꯕ ꯇꯜꯂꯛꯀꯗꯣꯔꯦ ꯑꯩꯁꯨ ꯀꯩꯇꯧꯔ ꯐꯩ
ꯐꯥꯒꯤ ꯌꯥꯝ ꯍꯩꯕ ꯐꯥꯒꯤ ꯌꯥꯝ ꯐꯥꯒꯤ ꯌꯥꯝ ꯍꯩꯕꯤ ꯃꯑꯣꯡꯅꯤꯅꯦ ꯅꯪꯁꯦ
ꯂꯩꯕꯅꯦ ꯑꯁꯦꯡꯕ ꯑꯩꯗꯣ ꯉꯥꯏꯒꯗꯤ ꯄꯨꯡ ꯄꯨꯡ ꯑꯍꯨꯝ ꯃꯈꯥꯏꯐꯧ ꯉꯥꯏꯒꯦ ꯇꯧꯕꯅꯦ ꯑꯗꯨ
ꯀꯔꯤꯒꯤꯔꯕ ꯅꯪꯅ ꯉꯥꯁꯤ ꯑꯔꯖꯦꯟꯇꯤꯅꯥꯒꯤ__ ꯐꯦꯟ ꯁꯨ ꯅꯠꯇꯅ ꯕꯣ ꯕꯣꯜ ꯉꯥꯏꯒꯦ ꯍꯥꯏꯕꯁꯦ ꯃꯔꯝ ꯑꯃ ꯂꯩꯕ ꯃꯥꯜꯂꯦ
ꯌꯦꯡꯅꯤꯡꯉꯍꯦ ꯃꯦꯁꯤꯗꯣ ꯑꯩꯗꯤ ꯂꯣꯏꯅꯃꯛ__
ꯑꯔꯖꯦꯟꯇꯤꯅꯥꯒꯤ ꯐꯤꯁ ꯑꯥꯔꯖꯦꯟꯇꯤꯅꯥꯒꯤ ꯐꯦꯟꯁꯨ ꯅꯠꯇꯦ ꯑꯗꯨꯒ ꯅꯪꯅ
ꯌꯦꯡꯒꯦ ꯍꯥꯏꯕꯁꯦ ꯑꯩ ꯆꯤꯡꯅꯩꯗ ꯀꯩꯅꯣꯃꯗꯤ ꯂꯩꯕ ꯃꯥꯜꯂꯦꯗ
ꯌꯦꯡꯕ ꯌꯥꯗ꯭ꯔꯣ ꯅꯪ ꯈꯜꯂꯤꯗꯣ ꯀꯩꯅꯣ
ꯆꯤꯡꯅꯩꯗ ꯐꯅꯤꯄꯨꯔꯁꯤ ꯀꯣꯜ ꯇꯧꯔꯛꯏꯅꯦ ꯑꯁ ꯃꯤ ꯀꯣꯜ ꯇꯧꯔ ꯂꯩꯏꯁꯦ ꯈꯪꯗꯕ ꯃꯥꯜꯂꯦ ꯃꯥ
ꯑꯩꯉꯣꯟꯁꯨ ꯇꯧꯔꯛꯄꯅꯦ
ꯌꯥꯝ ꯌꯥꯕꯤ ꯇꯥꯏꯞꯇ ꯌꯥꯝ ꯌꯥꯕꯤ ꯇꯥꯏꯞꯇ ꯀꯣꯏꯁꯟ ꯃꯥꯔꯛꯀ ꯊꯝꯖꯜꯂꯤꯅꯤ
ꯃꯥꯁꯤ ꯌꯥꯝ ꯌꯥꯔꯤ ꯇꯥꯏꯞꯁ ꯀꯣꯏꯁꯟ ꯃꯥꯔꯛꯇ ꯊꯝꯃꯤꯅꯤ
ꯑꯩꯉꯣꯟꯁꯨ ꯑꯃꯨꯛꯀ ꯍꯔꯔꯛ
ꯍ ꯑꯁꯣꯝꯗ ꯂꯩꯁꯥꯕꯤ ꯑꯁꯣꯝꯗ ꯂꯩꯁꯥꯕꯤ ꯑꯇꯣꯞꯄ ꯐꯥꯎꯕꯁꯨ ꯔꯤꯄ꯭ꯂꯥꯏ ꯄꯤꯕ ꯅꯪꯗꯦꯕ ꯃꯥꯕꯨ ꯄꯤꯕ ꯁꯥꯡꯉꯅꯤ
ꯎꯝ ꯋꯥꯔꯤꯁꯦ
ꯎꯝ ꯉꯁꯤ ꯉꯁꯤꯁꯦ ꯑꯃ ꯂꯩꯕꯗ ꯅꯪꯁꯤ ꯉꯁꯤꯁꯦ ꯑꯃ ꯂꯩꯕ ꯃ ꯃꯥꯜꯂꯦꯗ ꯑꯥꯔꯖꯦꯟꯇꯤꯅꯥ ꯌꯦꯡꯒꯦ ꯇꯧꯕꯁꯦ
ꯂꯩꯇꯦ ꯂꯩꯇꯦ ꯅꯍꯥꯟꯁꯨ ꯌꯦꯡꯉꯤꯅꯦ ꯑꯩꯗꯤ ꯄꯣꯔꯇꯨꯒꯥꯜꯁꯨ ꯌꯦꯡꯉꯦꯅ ꯑꯥꯔꯖꯦꯟꯇꯤꯅꯥꯒꯤ ꯑꯗꯤ ꯄꯨꯡ ꯇꯔꯥ ꯃꯈꯥꯏꯗ ꯑꯗꯨꯝ ꯂꯩꯕꯗꯣ
ꯎꯝ
ꯑꯗꯨꯗ ꯌꯦꯡꯕꯅꯦꯕ ꯑꯩꯗꯣ ꯑꯗꯣ ꯑꯩꯗꯣ ꯉꯁꯤ ꯁꯤꯁꯨ ꯌꯦꯡꯗꯤ ꯌꯦꯡꯅꯤꯡꯉꯦ ꯑꯗꯨꯗꯤ ꯌꯥꯝ ꯇꯨꯝꯅꯤꯡꯕ ꯍꯧꯔꯦ ꯀꯃꯥꯏꯅ ꯇꯧꯒꯅꯤ ꯈꯪꯗꯦ
ꯅꯪ ꯅꯪ ꯀꯔꯤ ꯆꯤꯡꯅꯕ꯭ꯔꯥ ꯅꯪ ꯀꯔꯤ ꯆꯤꯡꯅꯕ꯭ꯔꯥ ꯑꯃ ꯍꯥꯏꯌꯣ
ꯑꯗꯨꯅ ꯀꯩꯅꯣꯝꯃ ꯆꯤꯡꯅꯕ ꯅꯪꯁꯦ ꯀꯩꯅꯣꯝꯃ ꯏꯇꯧ ꯇꯧꯋꯤꯅꯦ ꯅꯪꯁꯦ ꯉꯁꯤꯁꯦ ꯑꯣ ꯍꯥꯟꯅꯒꯤ ꯃꯑꯣꯡꯗꯨ ꯃꯥꯟꯅꯗꯦꯅꯤ ꯅꯪ ꯀꯩꯅꯣꯝꯃ ꯏꯍꯣꯡ ꯍꯣꯡꯕ ꯃꯣꯡ ꯎꯕꯩ
ꯋꯥ ꯑꯩꯁꯦ ꯍꯥꯟꯅꯒ ꯃꯟꯅꯗꯦꯕ
ꯍꯟꯅꯒ ꯃꯥꯟꯅ ꯍꯟꯅ ꯏꯕꯥꯅꯤ ꯎꯅꯕꯒꯤꯗꯨꯒ ꯃꯥꯟꯅꯗ꯭ꯔꯦꯕ ꯅꯪꯁ
ꯏꯁ ꯃꯟꯅꯥꯕꯅꯤ ꯍꯦ ꯅꯪꯁꯨ
ꯅꯪꯁꯦ ꯀꯩꯅꯣꯅꯦ ꯏꯍꯣꯡ ꯍꯣꯡꯕ ꯑꯃ ꯎꯔꯦ
ꯀꯔꯤꯁꯨ ꯂꯩꯇꯦ ꯑꯩꯅ ꯄꯪꯍꯥꯏ ꯍꯥꯏꯕꯒꯤꯅꯦ ꯑꯩꯉꯣꯟꯗ ꯀꯨꯔꯤꯁꯨ ꯂꯩꯇꯦ
ꯑ ꯀꯣꯛ ꯂꯨꯝꯃꯦ ꯑꯁꯤꯒꯤ ꯁ꯭ꯂꯤꯞꯄꯤꯡ ꯄꯤꯜꯁꯦ ꯆꯥꯔ ꯀꯣꯛ ꯌꯥꯝ ꯂꯨꯝꯃꯦ ꯑꯁ
ꯎꯝ ꯑꯩꯅ ꯅꯉꯣꯟꯗ ꯍꯥꯏꯗꯕꯔꯣ ꯆꯥꯎꯒꯅꯨꯅ ꯅꯪꯗꯤ ꯍꯩꯄꯥ ꯌꯥꯝ ꯁꯥꯔꯒ
ꯑꯩ ꯉꯁꯥꯏ ꯉꯁꯥꯏꯁꯨ ꯆꯥꯕꯅꯦꯕ ꯑꯗꯨ ꯐꯖꯅ ꯇꯨꯝꯈ꯭ꯔꯦ ꯉꯁꯥꯏꯗꯤ ꯍꯪꯖꯤꯁꯨ ꯑꯃ ꯍꯧꯖꯤꯛꯁꯨ ꯑꯃ ꯆꯥꯔꯒ ꯑꯃꯨꯛꯀ ꯀꯣꯛ ꯌꯥꯝ ꯂꯨꯝꯂꯛꯈ꯭ꯔꯦ ꯀꯣꯛ ꯆꯤꯛꯀꯗꯧꯋꯦ
ꯆꯥꯕꯅꯨ ꯍꯥꯏꯔꯒ ꯅꯪꯁꯨ ꯌꯥꯝ ꯂꯝꯍꯦꯜꯂꯦꯅꯦ
ꯆꯥꯔꯣꯢ ꯍꯨꯟꯗꯣꯛꯈꯤꯒꯦ
ꯍꯨꯗꯣꯛ ꯍꯨꯗꯣꯛ ꯍꯧꯖꯤꯛꯃꯛ ꯍꯟꯗꯣꯛꯑꯣ
ꯂꯪꯊꯣꯛꯈ꯭ꯔꯦ ꯑꯩꯅ
ꯑꯣ ꯂꯪꯊꯣꯛꯀꯅꯤ ꯅꯪ ꯅꯆꯤꯟꯗꯤꯀꯣ
ꯈꯥꯅꯥꯎ ꯀꯪꯈ꯭ꯔꯦ ꯑꯗꯨ ꯆꯥꯕꯒꯤꯔ
ꯑꯩꯗꯣ ꯉꯔꯥꯡꯗꯣ ꯕꯣꯜ ꯌꯥꯝ ꯌꯦꯡꯅꯤꯡꯕꯅꯦꯕ ꯑꯗꯨ ꯅꯪꯁꯨ ꯇꯨꯝꯈ꯭ꯔꯦ ꯑꯗꯨꯝ ꯍꯥꯏꯌꯦ ꯑꯗꯨꯗꯤ ꯎꯄꯥꯏ ꯂꯩꯇꯦꯅ ꯑꯩ ꯉꯔꯥꯡꯁꯨ ꯌꯦꯡꯒꯦ ꯍꯥꯏꯕ ꯅꯠꯇ꯭ꯔꯣ
ꯑꯩ ꯅꯪꯕꯨ ꯍꯧꯗꯣꯛꯄꯤꯒꯦ ꯇꯧꯕꯅꯦ ꯑꯁ ꯇꯨꯝꯅꯤꯡꯕꯗꯣ ꯉꯝꯗ꯭ꯔꯕ ꯑꯩꯗꯣ ꯑꯦꯂꯥꯝ ꯐꯥꯎ ꯃꯨꯊꯠꯄ ꯉꯝꯗ꯭ꯔꯕ ꯈꯨꯠꯇꯨ
ꯎꯝ ꯑꯗꯨꯅꯦ ꯆꯥꯕꯩꯅꯦ ꯅꯪꯗꯣ
ꯍꯣꯏ ꯉꯁꯤꯗꯤ ꯑꯩꯅ ꯁꯨꯝ ꯍꯧꯗꯣꯛꯄꯤꯕ ꯌꯥꯏ ꯅꯪꯅ ꯁꯨ ꯍꯧꯗꯣꯛꯄꯤꯕ ꯌꯥꯏ
ꯅꯪ ꯅꯪ ꯑꯣꯏꯅ ꯍꯧꯗꯣꯔꯛꯑꯣꯗ ꯑꯩꯗꯤ ꯇꯨꯝꯅꯤꯡꯕ ꯍꯧꯈ꯭ꯔꯦ
ꯍꯣꯢ ꯊꯦꯡꯅ ꯍꯧꯗꯣꯛꯔꯛꯀꯅꯤꯀꯣ
ꯍꯧꯗꯣꯛꯔꯛꯑꯣ ꯑꯩ ꯌꯦꯡꯒꯦꯕꯀꯣ ꯁꯝꯗꯣ ꯂꯣꯏꯅ ꯐꯥꯔꯕ ꯄꯥꯏꯈ꯭ꯔꯗꯤ ꯈꯪꯒꯅꯤꯀꯣ
ꯕꯨꯠ ꯔꯅꯀꯣ
ꯑꯗꯨꯅꯦ ꯑꯗꯣ ꯑꯩꯗꯤ ꯁꯝ ꯊꯥꯗꯣꯛꯑꯒꯗꯤ ꯇꯨꯝꯕ ꯍꯩꯇꯦ
ꯅꯪ ꯅꯪ ꯉꯁꯤꯗꯤ ꯃꯪꯗ ꯑꯥꯏꯁ ꯀ꯭ꯔꯤꯝ ꯆꯥꯒꯦꯅ
ꯎꯝꯝꯝ ꯀꯩ ꯍꯥꯢꯕ
ꯅꯪ ꯉꯁꯤꯗꯤ ꯅꯪꯒꯤ ꯃꯪꯗ ꯑꯩꯅ ꯑꯥꯏꯁ ꯀ꯭ꯔꯤꯝ ꯄꯤꯖꯒꯦꯕ
ꯑꯥ ꯑꯥꯏꯁ ꯀ꯭ꯔꯤꯝ ꯄꯤꯖꯒꯦ ꯍꯥꯏꯕ
ꯍꯣꯏ
ꯎꯝ ꯄꯤꯖꯧ ꯄꯤꯖꯧ
ꯎ
ꯈꯪꯕ꯭ꯔꯥ ꯑꯩ ꯀꯩꯅꯣꯝ ꯍꯥꯏꯕꯤꯒꯦ ꯑ ꯉꯁꯥꯏ ꯢꯕꯥꯅꯤ ꯋꯥꯔꯤ ꯁꯥꯟꯅꯕ ꯀꯥꯟꯗ ꯀꯣ
ꯎꯝ
ꯑꯗꯨꯃꯥꯏꯅ ꯍꯥꯏꯕꯅꯦꯕ ꯑꯩꯗꯣ ꯉꯁꯤꯗꯣ ꯕꯣꯜ ꯌꯦꯡꯒꯦ ꯇꯧꯕꯅꯦ ꯑꯗꯨꯒ ꯅꯪꯅ ꯍꯥꯏꯗꯤ ꯅꯪꯒꯤ ꯃꯤꯡꯗꯣ ꯑꯃꯨꯛꯀꯣ ꯑꯗꯨꯝ ꯈꯪꯅꯅꯤꯡꯉꯥꯏ ꯖꯣꯀꯔ ꯕꯣꯏ ꯍꯥꯏꯌꯦꯕꯀꯣ ꯈꯪꯅꯅꯤꯡꯉꯥꯏ ꯍꯥꯏꯗꯤ ꯃꯣꯏꯅꯁꯨ ꯑꯩꯉꯣꯟꯗ ꯐꯅꯤꯒꯔ ꯍꯥꯏꯕ ꯃꯥꯜꯂꯦ ꯐꯅꯤꯕꯣꯏꯗꯨꯅ ꯑꯗꯨꯃꯥꯏꯅ ꯃꯥꯅ ꯍꯧꯗꯣꯛꯄꯤꯔꯛꯀꯦ ꯍꯥꯏꯕꯅꯦ ꯀꯣꯜ ꯇꯧꯔꯒ ꯑꯗꯨꯝ ꯃꯥꯁꯨ ꯍꯧꯗꯣꯛꯇ꯭ꯔꯦ ꯃꯥꯁꯨ ꯇꯨꯝꯕꯒꯤ ꯃꯥꯁꯨ ꯌꯦꯡꯗ꯭ꯔꯦ ꯍꯥꯏꯔꯒ ꯑꯁ ꯃꯥꯅ ꯀꯔꯤ ꯍꯥꯏꯕ꯭ꯔꯥ ꯈꯪꯗꯦ ꯅꯕꯥꯅꯤꯗꯤ ꯍꯧꯗꯣꯛꯄꯒꯤ ꯋꯥꯔꯤꯒ ꯌꯥꯝ ꯁꯥꯟꯅꯩꯀꯣ
ꯎ ꯎꯝ
ꯀꯣꯜ ꯒ ꯌꯥꯝ ꯋꯥꯔꯤ ꯁꯥꯟꯅꯕ ꯃꯥꯜꯂꯤ ꯀꯣꯜ ꯒ ꯇꯧꯔ ꯈꯪꯕ꯭ꯔꯥ
ꯎꯝ
ꯗꯨꯝ ꯅꯣꯛꯅꯤꯡꯕꯁꯦ ꯌꯥꯝ ꯉꯥꯡꯉꯦꯅꯦ ꯑꯗꯨꯁꯨ ꯃꯆꯤꯟꯗꯤ ꯅꯨꯄꯤ ꯀꯔꯤꯕ ꯀꯌꯥꯔꯥ ꯃꯥꯥꯅ ꯍꯥꯏꯕꯗꯣ ꯀꯨꯟ ꯅꯤꯄꯥꯟ ꯁꯨꯔꯦ ꯍꯥꯏꯌꯦ ꯃꯥꯏ ꯅꯨꯄꯤ ꯂꯩꯕ ꯀꯨꯟꯊ꯭ꯔꯥ ꯁꯨꯍꯟꯒꯅꯤ ꯍꯥꯏꯌꯦ
ꯎꯝ
ꯅꯡꯕꯨꯁꯨ ꯌꯥꯎꯑꯣ ꯍꯥꯏꯕꯩꯅꯦ ꯅꯪꯕꯨꯁꯨ ꯌꯥꯎꯑꯣ ꯍꯥꯏꯗꯥꯏꯅꯦ ꯃꯥꯅ
ꯎꯝ ꯅꯪ ꯑꯩꯕꯨꯁꯨ ꯌꯥꯎꯑꯣ ꯍꯥꯏꯌꯦꯕ
ꯍꯣꯏ
ꯅꯪ ꯀꯃꯥꯏꯅ ꯈꯪꯕ꯭ꯔꯣ
ꯑꯁꯥ ꯈꯪꯗ꯭ꯔꯗꯤ
ꯅꯣꯏꯁꯨ ꯑꯩꯒꯤ ꯋꯥꯔꯤ ꯁꯥꯟꯅꯕ꯭ꯔꯣ
ꯀꯣꯜ ꯇ꯭ꯔꯦꯛ ꯇꯧꯕꯅꯤꯅꯦ ꯑꯩꯅ
ꯑ ꯀꯣꯜ ꯇꯔ꯭ꯦꯛ ꯇꯧꯕꯅꯦꯌꯦ
ꯅꯪꯖꯨ ꯑꯁ ꯈꯪꯗꯦꯗ ꯀꯥꯡ ꯌꯥꯝ ꯆꯤꯛꯑꯦ ꯌꯥꯝ ꯈꯥꯏꯕ ꯍꯩꯌꯦ ꯑꯗꯨꯗꯣ ꯐꯅꯤꯕꯣꯏ ꯗꯣꯌꯥꯝ ꯈꯥꯏꯌꯦꯕ ꯃꯤꯉꯣꯟꯗ
ꯎꯝ
ꯌꯥꯝ ꯈꯥꯏꯃꯟꯕꯤꯒꯤꯒꯣ ꯃꯥꯅ ꯉꯥꯡꯕ ꯊꯥꯖꯔꯔꯣꯏ ꯑꯩꯗꯤ
ꯊꯥꯖꯅꯨ ꯃꯥꯒꯤ ꯋꯥꯗꯣ ꯆꯨꯝꯕ ꯑꯃꯐꯥꯎ ꯌꯥꯎꯗ꯭ꯔꯤ ꯉꯁꯤꯐꯥꯎ ꯃꯟꯅ ꯉꯥꯡ
ꯎꯝ ꯅꯪꯅ ꯐꯥꯎ ꯁꯨꯃꯥꯏ ꯍꯥꯏꯔꯗꯤ ꯂꯣꯏꯔꯦꯍꯦ ꯑꯩꯉꯣꯟꯗꯗꯤ ꯃꯥꯅ ꯉꯥꯡꯕ ꯃꯌꯥꯝꯗꯣ
ꯃꯥ ꯍꯥꯎ ꯊꯨꯝꯕ ꯌꯥꯎꯗ꯭ꯔꯤꯕꯅꯤꯀꯣ ꯃꯥꯒꯤ ꯋꯥ ꯊꯥꯖꯔ
ꯊꯥꯖꯗꯦ ꯊꯥꯖꯗꯦ ꯑꯅꯨꯄꯤ ꯀꯨꯟꯅꯤꯄꯥꯟ ꯀꯨꯟ ꯑ ꯀꯔꯤ ꯅꯤꯄꯥꯟ ꯍꯥꯏꯕ ꯑꯩꯅ ꯅꯤꯄꯥꯟ ꯃꯥꯄꯟ ꯑꯥ ꯃꯥꯄꯟ ꯃꯥꯄꯟꯗ ꯑꯑꯩꯅ ꯇꯣꯞꯇ ꯂꯩꯕꯅꯦꯌꯦ
ꯑꯣ
ꯑꯗꯨꯃꯥꯏꯅ ꯄꯉꯥꯡ ꯉꯥꯡꯉꯒꯀꯣ ꯀꯅꯥ ꯀꯅꯥ ꯀꯗꯥꯏ ꯀꯗꯥꯏꯒꯤ ꯅꯨꯄꯤ ꯉꯔꯥꯡꯁꯨ ꯃꯣꯏ ꯅꯨꯄꯤ ꯑꯅꯤ ꯄꯨꯡ ꯑꯍꯨꯝꯕꯧ ꯋꯥꯔꯤ ꯁꯥꯟꯅꯩ ꯍꯥꯏꯌꯦ
ꯎꯝ
ꯑꯗꯨꯒ ꯀꯩ ꯀꯩꯅꯣ ꯌꯥꯝ ꯍꯥꯏ ꯂꯩꯕꯅꯦ
ꯎꯝ
ꯅꯪꯒꯁꯨ ꯁꯥꯟꯅꯕ꯭ꯔꯥ ꯅꯨꯡꯗꯥꯡꯗ ꯎꯝ ꯎꯝ ꯃꯆꯤꯟ ꯌꯥꯝ ꯍꯩꯃꯟꯗꯅꯒꯣ ꯃꯥꯗꯤ ꯊꯥꯖꯔꯔꯣꯏ ꯑꯩꯅ ꯐꯥ ꯐꯥꯒꯤ ꯌꯥꯝ ꯇꯧꯒꯟꯕ ꯃꯤꯁꯨꯀꯣ ꯑꯁꯦꯡꯕ ꯉꯥꯡꯕꯗꯅꯦ ꯊꯥꯖꯗꯕꯅꯦ ꯃꯤꯅ ꯆꯨꯝꯃꯦꯒꯣ
ꯍꯣꯏ
ꯎꯝ ꯅꯪꯁꯨ ꯐꯥꯒꯤ ꯌꯥꯝ ꯇꯧꯕꯒꯤ ꯊꯥꯖꯗꯦꯗ ꯅꯪꯁꯦ
ꯀꯔꯤ ꯑꯩꯗꯤ ꯐꯥꯒꯤ ꯇꯧꯗꯦꯅ ꯅꯪꯉꯣꯟꯗ
ꯑꯩꯗꯤ ꯐꯥꯒꯤ ꯇꯧꯗꯕꯅꯤ ꯑꯁꯦꯡ ꯑꯁꯦꯡꯕ ꯍꯥꯏꯕꯅꯦ
ꯅꯣꯏ ꯀꯔꯤ ꯃꯊꯦꯜ ꯆꯥꯏꯌꯦ ꯍꯥꯏꯕ ꯉꯁꯥꯏꯗꯣ
ꯈꯥꯃꯦꯟ
ꯑꯁꯤꯟ